ꯑꯦꯗꯔꯤꯅꯦ
ꯂꯩꯌꯦꯦ ꯃꯥꯅꯦ
ꯑ ꯑꯩꯈꯣꯏ ꯑꯩꯈꯣꯏ ꯖꯥꯇꯤꯗꯤꯀꯣ
ꯑꯥ
ꯆꯥꯎꯃꯟꯕꯒꯤ ꯍꯥꯏꯕꯗꯤ ꯆꯥꯎꯃꯟꯕ ꯍꯥꯏꯔꯤꯁꯤꯗꯤ ꯃꯐꯝ ꯑꯃ ꯈꯨꯟ ꯑꯃꯅ ꯍꯣꯁ ꯇꯧꯕ ꯉꯝꯗꯕꯀꯣ ꯑꯗꯨꯒꯤ ꯑꯗꯨꯒꯨꯝꯕ ꯇꯣꯔꯅꯃꯦꯟꯗꯣ ꯇꯣꯛꯈ꯭ꯔꯕ
ꯇꯎꯗꯦ
ꯍꯣꯏ ꯇꯧꯕ ꯉꯝꯗ꯭ꯔꯦꯕ
ꯅꯣꯏ ꯅꯣꯏ ꯌꯥꯝ ꯆꯥꯎꯋꯤꯅ
ꯑꯗꯨ ꯇꯧꯔꯗꯤ ꯂꯩꯐꯝꯗꯣ ꯉꯝꯗꯕꯀꯣ ꯅꯤꯗꯤ ꯅꯣꯏꯈꯣꯟꯗ ꯅꯣꯏꯒꯤ ꯇꯧꯔꯦꯅ
ꯑ ꯀꯔꯤ ꯍꯥꯏꯕ꯭ꯔꯥ
ꯅꯣꯏ ꯅꯣꯏ ꯖꯥꯇꯤꯁꯦ ꯇꯣꯔꯅꯃꯦꯟ ꯑꯃ ꯂꯩꯔꯦꯅ
ꯎꯝ
ꯑꯗꯨꯒ ꯅꯣꯏꯒꯤ ꯈꯨꯟꯗ ꯇꯧꯔꯣ ꯅꯣꯏ ꯈꯨꯟꯅ ꯍꯣꯁ ꯇꯧꯔꯣꯀꯣ
ꯑꯝ
ꯑꯗꯨꯗꯤ ꯅꯣꯏ ꯈꯨꯟꯁꯦ ꯆꯟꯗꯕꯀꯣ ꯇꯇꯤ ꯂꯣꯏꯅꯃꯛ ꯑꯗꯨꯒꯤ ꯁꯨꯃꯥꯏꯅ ꯇꯧꯕꯒꯤ ꯍꯣꯁ ꯇꯧꯐꯝ ꯂꯩꯇꯕꯅꯤꯅ
ꯑꯣ ꯑꯗꯨ ꯅꯣꯏ ꯈꯨꯟꯗ ꯅꯠꯇ꯭ꯔꯁꯨ ꯑꯇꯩꯈꯣꯏ ꯇꯧꯗꯦ
ꯎꯝ ꯇꯣꯔꯃꯦꯟ ꯃꯆꯥ ꯃꯆꯥꯕꯨꯗꯤ ꯑꯗꯨꯝ ꯇꯧꯋꯦ ꯁꯅꯥꯕꯨꯗꯤ ꯆꯜꯂꯤꯠꯂꯤꯗ ꯅꯍꯥꯟ ꯑꯩ ꯍꯥꯟꯅ ꯍꯥꯏꯌꯔ ꯁꯦꯀꯦꯟꯗꯔꯤ ꯇꯝꯕ ꯃꯇꯝꯗꯀꯣ
ꯑꯥ
ꯐꯨꯠꯕꯣꯜꯗꯤ ꯑꯗꯨꯝ ꯁꯥꯟꯅꯕ ꯆꯠꯂ ꯐꯨꯠꯕꯣꯜ ꯃꯣꯏ ꯁꯤꯖꯟ ꯁꯤꯖꯟꯒꯤꯁꯨ ꯀꯣꯠꯆꯔ ꯄꯨꯔꯛꯄꯒꯤꯀꯣ
ꯑꯥ
ꯕ꯭ꯔꯥꯖꯤꯜꯒꯤ ꯑꯃ ꯏꯁꯄꯦꯟꯒꯤ ꯑꯃ ꯑꯅꯤꯔꯛꯇꯛꯇꯤ ꯆꯠꯄꯤꯌꯦ ꯑꯩꯁꯨ ꯀꯣꯠꯆꯔꯜꯂꯛꯒ ꯇ꯭ꯔꯦꯅꯤꯡ ꯄꯤꯕꯀꯣ
ꯎꯝ
ꯑꯗꯣ ꯑꯦꯀꯥꯗꯃꯤꯗꯤ ꯌꯥꯎꯕ ꯅꯠꯇꯕ ꯌꯨꯝꯗ ꯍꯣꯁꯇꯦꯜꯗ ꯂꯩ ꯂꯩꯅ ꯇ꯭ꯔꯦꯅꯤꯡ ꯆꯠꯄꯗꯣ ꯁꯨꯃꯥꯏꯅ ꯇꯧꯋꯦꯤ
ꯑꯩꯈꯣꯏ ꯈꯨꯟꯗ ꯑꯩꯈꯣꯏꯒꯤ ꯂꯩꯀꯥꯏꯗꯤ ꯃꯥꯟꯅꯕꯀꯣ
ꯎꯝ
ꯎꯝ ꯃꯥꯁꯨ ꯑꯩꯈꯣꯏꯗꯒꯤ ꯍꯦꯟꯅ ꯃꯥꯅ ꯆꯍꯤ ꯑꯃ ꯑꯅꯤ ꯍꯦꯟꯒꯅꯤ ꯃꯥꯗꯨꯒꯣ ꯃꯥꯁꯨ ꯕꯣꯜꯁ ꯅꯥꯕ ꯆꯠꯂꯦꯕ
ꯑ
ꯑ ꯃꯣꯏꯒꯤ ꯑꯗꯨꯝ ꯍꯣꯏ ꯍꯌꯦꯡ ꯃꯥꯁꯨ ꯑꯗꯨꯝ ꯑ ꯍꯩꯕꯗꯨꯒꯣ ꯃꯣꯏꯗꯤ ꯐꯨꯠꯕꯣꯜ ꯅꯕꯁꯦ ꯄꯩꯁꯥꯒꯨꯝꯕ ꯌꯥꯝ ꯐꯪꯕ ꯃꯥꯜꯂꯦꯀꯣ
ꯍ ꯍꯩꯔꯗꯤ ꯑꯩꯈꯣꯏ ꯃꯤ ꯈꯨꯟ ꯑꯃꯒꯨꯝꯕ ꯀ꯭ꯂꯕ ꯑꯃꯅ ꯑꯩꯈꯣꯏꯕꯨ ꯆꯦꯟꯕꯗꯣ ꯍꯥꯏꯗꯤ ꯁꯅꯥꯕꯤꯌꯣ ꯑꯣꯏꯅ ꯀꯧꯕꯗꯣ ꯑꯗꯨ ꯃꯣꯏ ꯄꯩꯁꯥ ꯊꯥꯔꯒ ꯇꯧꯕꯅꯦꯕ ꯑꯗꯨꯒꯤ ꯄꯩꯁꯥꯕꯨꯗꯤ ꯂꯧꯔꯝꯃꯅꯤ ꯇꯔꯕꯣ ꯅꯣꯏ ꯈꯨꯟ ꯁꯥꯟꯅꯕ ꯃꯤ ꯌꯥꯝꯕ꯭ꯔꯣ
ꯐꯨꯠꯕꯜꯗ
ꯎꯝ
ꯎꯝ ꯑꯩꯈꯣꯏꯗꯤ ꯁꯤꯗ ꯁꯥꯟꯅꯕ ꯃꯤꯗꯤ ꯌꯥꯝꯃꯦ ꯐꯨꯠꯕꯣꯜ ꯇꯣꯔꯅꯥꯃꯦꯟꯒꯨꯝꯕ ꯑꯗꯨꯝ ꯍꯥꯡꯂꯒ
ꯎꯝ
ꯑꯩꯈꯣꯏ ꯈꯨꯟꯗ ꯑꯗꯨꯝ ꯍꯣꯁ ꯇꯧꯋꯦꯕ ꯑꯗꯨꯝ
ꯑꯣ ꯈꯨꯟ ꯃꯐꯝ ꯐꯖꯕ ꯑꯣꯏꯔꯝꯃꯅꯤ
ꯎꯝ
ꯒ꯭ꯔꯥꯎꯟꯁꯨ ꯐꯕ꯭ꯔꯥ
ꯒ꯭ꯔꯥꯎꯟꯁꯨ ꯆꯥꯎꯋꯦ ꯑꯗꯨꯒ ꯑꯩꯈꯣꯏ ꯒ꯭ꯔꯥꯎꯟ ꯃꯅꯥꯛꯇ ꯁ꯭ꯀꯨꯜ ꯑꯃ ꯂꯩꯌꯦꯕꯀꯣ
ꯑꯣ
ꯑ ꯑꯗꯨꯗꯣ ꯁ꯭ꯀꯨꯜꯗ ꯑꯗꯨꯝ ꯃꯤ ꯂꯥꯛꯄꯈꯣꯏꯗꯣ ꯑꯗꯨꯝ ꯑꯗꯨꯗ ꯇꯨꯝꯍꯟꯕꯗꯣ
ꯑꯣ
ꯈꯨꯟꯂꯣꯏꯅꯃꯛ ꯑꯗꯨꯒ ꯑꯗꯨ ꯒ꯭ꯔꯥꯎꯟ ꯃꯊꯛꯇꯁꯨ ꯂꯩꯕ ꯑꯗꯨꯒꯤ ꯑꯗꯨꯝ ꯇꯨꯝꯕꯗꯣ ꯑꯗꯨꯗ
ꯎꯝ ꯅꯨꯡꯅꯤ ꯁꯨꯃꯥꯏꯅ ꯆꯠꯄꯁꯦ ꯌꯥꯝ ꯅꯨꯡꯉꯥꯏꯕꯅꯤꯀꯣ ꯇꯣꯔꯅꯥꯃꯦꯟ ꯌꯥꯎꯅꯤꯡꯉꯤ
ꯑꯝ
ꯅꯨꯄꯤ ꯅꯨꯄꯥꯔꯣ
ꯎꯝ ꯅꯨꯄꯤ ꯅꯨꯄꯥꯅꯤ
ꯅꯣꯏꯁꯨ ꯅꯨꯄꯤ ꯅꯨꯄꯥ ꯐꯖꯅ ꯄꯨꯜꯂꯝꯃꯅꯤꯀꯣ ꯃꯣꯏ ꯃꯐꯝꯗ
ꯍꯧꯖꯤꯛꯇꯤ ꯄꯨꯟꯗ꯭ꯔꯦ ꯍꯥꯟꯅꯗꯤ ꯄꯨꯜꯂꯦ
ꯎꯝ ꯍꯧꯖꯤꯛꯇꯤ ꯌꯦꯟ ꯇꯥꯕ ꯍꯧꯔꯕꯅꯤꯅ
ꯃꯥꯅꯤ ꯍ
ꯌꯨꯝ ꯉꯥꯟꯟꯅ ꯄꯥꯜꯂꯅ
ꯏꯄꯥꯗꯤꯒꯣ ꯁꯥꯎꯋꯦꯕ ꯅꯨꯄꯥꯈꯣꯏꯕ ꯁꯤꯡꯖꯨꯅꯒꯨꯝꯕ ꯆꯥꯕꯗꯣ
ꯎꯝ ꯆꯨꯝꯕꯅꯤꯃ
ꯍꯥꯥ
ꯃꯇꯝ ꯈꯪꯅ ꯇꯧꯔꯗꯤ ꯐꯕ ꯅꯠꯇ꯭ꯔꯒ ꯃꯤ ꯈꯔꯗꯤ ꯍꯦꯃꯟꯕꯁꯨ ꯌꯥꯎꯕꯅꯤꯅꯀꯣ ꯑꯩ ꯁꯥꯟꯅꯕ ꯅꯪꯁꯨ ꯆꯠꯈ꯭ꯔꯕ
ꯀꯗꯥꯗ
ꯅꯣꯏ ꯖꯥꯇꯤꯒꯤ ꯇꯣꯔꯅꯥꯃꯦꯟꯒꯤ
ꯎꯝ ꯆꯠꯂꯦ ꯍꯣꯏ ꯑꯗꯨ ꯄꯥꯛ ꯆꯠꯇꯦ
ꯎꯝ
ꯑꯗꯨꯝ ꯏꯁꯄꯣꯠ ꯂꯩꯌꯦꯅꯀꯣ ꯔꯦꯁꯀꯨꯝꯕ ꯆꯥ ꯆꯦꯟꯕꯗꯣ ꯃꯔꯥꯊꯟꯒꯨꯝꯕ
ꯎꯝ ꯎꯝ
ꯑꯗꯨꯒꯨꯝꯕꯗꯣ ꯑꯃꯨꯔꯛꯇꯤ ꯌꯥꯎꯋꯤ
ꯎꯝ ꯃ ꯅꯪꯗꯤ ꯅꯣꯏ ꯈꯨꯟꯗ ꯑꯗꯨꯝ ꯂꯩꯕ꯭ꯔꯣ
ꯎꯝ ꯇ ꯁꯤꯌꯥꯔ ꯈꯨꯟꯗ ꯂꯑꯌꯦꯦ
ꯑꯣ ꯀꯩꯗ ꯂꯥꯏꯔꯤꯛ ꯂꯥꯏꯔꯤꯛ ꯇꯝꯕ ꯂꯣꯏꯔꯒ ꯑꯃꯨꯛ ꯍꯜꯂꯛꯄ
ꯎꯝ ꯂꯥꯏꯔꯤꯛ ꯇꯝꯕ ꯆꯠꯇꯦ ꯀꯝꯄꯨꯇꯔ ꯇꯝꯕ ꯆꯠꯄ
ꯑ ꯂꯥꯏꯔꯤꯛꯨꯗꯤ ꯅꯣꯏ ꯃꯐꯝꯅ ꯂꯣꯏꯁꯤꯟꯅꯕ ꯑꯃꯨꯛ ꯆꯠꯂꯨꯔꯦ
ꯆꯠꯂꯔꯣꯏ ꯇꯝꯕ ꯂꯣꯏꯈ꯭ꯔꯦ ꯀꯝꯄꯨꯇꯔ
ꯎ ꯑꯗꯨꯗꯤ ꯍꯧꯖꯤꯗꯤ ꯊꯕꯛ ꯑꯆꯕ ꯇꯧꯔꯝꯝꯕꯅꯤ ꯍꯥꯏ
ꯊꯕꯛ ꯑꯆꯧꯕ ꯇꯧꯔꯣꯏ
ꯃꯆꯥ ꯇꯧꯒꯦ
ꯌꯨꯝꯗꯥ ꯂꯩꯕꯗ ꯅꯨꯡꯉꯥꯏꯌꯦ
ꯑꯩꯒꯤ ꯐꯨꯠꯕꯣꯜ ꯐꯦꯟꯁ ꯇꯧꯔꯍꯧꯔꯣ
ꯑꯗꯨꯒꯥ ꯃꯦꯗꯤꯌꯥꯒꯨꯝꯕꯗꯀꯣ
ꯍꯣꯏ
ꯄꯤꯛꯆꯔ ꯑꯃꯥ ꯊꯥ ꯄ꯭ꯔꯃꯣꯁꯟ ꯒꯤ ꯀ‌ꯣ ꯍꯣꯏ ꯑꯗꯨꯗꯤ ꯅꯪꯅ ꯐꯦꯟ ꯁꯥꯟꯅꯕ ꯍꯩ ꯀꯩ ꯀꯩ ꯍꯩꯃ ꯃꯤꯁꯤꯡꯁꯨ ꯁꯤ ꯅꯨꯄꯥꯁꯦ ꯍꯩꯕ ꯆꯠꯂꯣ ꯑꯩꯗꯤ ꯍꯔꯥꯎꯕ ꯃꯥ ꯊꯧꯔꯗꯤꯅ
ꯃꯥꯅꯤ ꯐ‌ꯨꯔꯤꯠꯇ‌ꯣ ꯅꯪꯒꯤ ꯄꯤꯛꯆꯔ ꯍꯥꯂ
ꯀꯃꯤ ꯑꯩꯃꯤꯡ ꯊꯥꯔꯀꯣ ꯑꯩ ꯐꯨꯔꯤꯠ ꯂꯩꯕꯤꯔꯒꯦ ꯄ꯭ꯔꯤꯟꯇꯤꯡ ꯇꯣꯔꯀꯥꯏ ꯊꯔꯥꯗꯤ ꯅ ꯈꯞ ꯍꯥꯞꯄꯒ ꯃꯦꯗꯤꯌꯥꯗ ꯑꯗꯨꯝ ꯑꯥꯂꯣ ꯇꯧꯍꯧꯔꯣ ꯑꯗꯣ ꯄꯩꯁꯥ ꯐꯪꯉꯗꯤ ꯏꯕꯥꯅꯤ ꯁꯤꯡꯖꯨ ꯆꯥꯗꯕ ꯎꯝ ꯐꯨꯠꯕꯣꯜ ꯀ꯭ꯂꯕ ꯀ꯭ꯂꯕꯀꯤꯁꯨ ꯅꯪ ꯌꯦꯡꯕ꯭ꯔꯥ
ꯌꯦꯒ
ꯎꯝ
ꯑꯩ ꯑꯩꯅ ꯐꯨꯠꯕꯣꯜ ꯌꯦꯡꯕꯗꯣ ꯋꯥꯔꯜ ꯀꯞ ꯉꯇ ꯌꯦꯡꯕꯅꯦ
ꯌꯥꯏꯅꯦ ꯑꯗꯨꯗꯤ
ꯑꯇꯩꯗꯗꯤ ꯌꯩꯅꯤꯡꯗꯦ
ꯐꯨꯠꯕꯣꯜꯗꯤ ꯑꯩꯗꯤ ꯂꯣꯀꯦꯜꯁꯤꯡ ꯁꯥꯟꯅꯕꯅ ꯌꯦꯡꯕ ꯍꯦꯟꯅ ꯅꯨꯡꯉꯥꯏꯗ
ꯈꯠ ꯅꯕꯗꯣ
ꯅꯣꯏꯗꯁꯨ ꯑꯗꯨꯝ ꯈꯟꯅ ꯊꯣꯛꯄ꯭ꯔꯣ
ꯑꯥ ꯈꯠꯅꯩꯌꯦ ꯌꯥꯝꯅ
ꯑꯗꯨꯗꯤ ꯒꯦꯝꯒꯤꯅꯤꯅ ꯀꯩꯁꯨ ꯈꯟꯗꯅ
ꯎꯝ ꯒꯦꯝ ꯅꯠꯇꯦ ꯑꯩꯈꯣꯏꯗꯗꯤꯀꯣ ꯁꯣꯛꯅꯕꯁꯨ ꯌꯥꯎꯕꯅꯦ ꯍꯣꯔꯦꯟ ꯉꯅꯥꯔꯝꯒꯅꯤ ꯅꯪ ꯍꯜꯂꯛꯄ ꯀꯥꯟꯗ ꯀꯥꯏꯩꯅ ꯅꯪ ꯅꯪꯗꯣ ꯃꯤꯒ ꯈꯠꯅꯒꯟꯕ꯭ꯔꯥ
ꯑꯁ ꯑꯩꯗꯤ ꯏꯟꯕ ꯇꯧꯗꯅ ꯇꯨꯃꯤꯟꯅ ꯕꯦꯟꯁꯇ ꯑꯗꯨꯝ ꯐꯝꯕꯗꯨꯅꯤ ꯑꯩꯗꯤ ꯍꯩꯕ ꯃꯤꯁꯤꯡꯗꯤ ꯕꯦꯟꯁꯇ ꯐꯝꯃꯅꯤ ꯍꯩꯔꯅꯤ ꯍꯣꯏ ꯍꯣꯏ ꯍꯣꯏ ꯀꯩꯁꯨ ꯀꯩꯗꯦ ꯅꯣꯏ ꯍꯥꯟꯅ ꯆꯪꯉꯣ ꯍꯥꯏꯅꯤꯡꯉꯣ
ꯅꯪꯅ ꯍꯦꯟꯅ ꯑꯗꯨꯗꯤ ꯅꯪꯗꯤ ꯀ꯭ꯔꯤꯁꯨ ꯋꯥꯔꯝꯃꯣꯏ
ꯍꯣꯏ ꯀꯩꯁꯨ ꯋꯥꯗꯦ ꯆꯪꯁꯨ ꯆꯪꯗꯦ ꯔꯤꯐ꯭ꯔꯦꯁꯃꯦꯟ ꯑꯃꯗꯤꯗꯤ ꯑꯗꯨꯝ ꯆꯥꯅꯤ
ꯅꯨꯃꯤꯠ ꯈꯔꯗꯤꯀꯣ ꯕꯦꯟꯁ ꯐꯝꯒꯅꯤ ꯆꯪꯕ ꯑ ꯆꯪꯕ ꯐꯪꯉꯣꯏ ꯍꯥꯏꯕ ꯈꯪꯕꯅꯤꯅ
ꯎꯝ
ꯁꯤꯡꯖꯨ ꯌꯥꯝ ꯆꯥꯔꯒ ꯂꯥꯛꯄ ꯅꯨꯃꯤꯠꯁꯨ ꯌꯥꯎꯋꯏꯗ ꯄꯨꯛ ꯔꯦ
ꯇ ꯐꯅꯉꯥꯏꯦ
ꯍꯣꯏ ꯐꯝꯒꯅꯤ ꯆꯪꯕ ꯉꯝꯃꯣꯏ ꯍꯥꯏꯕ ꯈꯪꯕꯅꯤꯅꯀꯣ
ꯎꯝ
ꯌꯦꯡꯉꯅꯤ
ꯑꯗꯨ ꯑꯗꯨ ꯅꯊꯟꯅꯔꯣꯅꯦ
ꯃꯤ ꯂꯩꯗ
ꯑ
ꯅꯪ ꯅꯣꯏꯁꯨ ꯂꯥꯛꯑꯣ ꯌꯦꯡꯃꯤꯟꯅꯁꯦ ꯐꯝꯃꯤꯟꯅꯁꯦ ꯕꯅꯅ ꯂꯈ ꯆꯔꯒꯀ ꯑꯦ ꯑꯗꯨꯒ ꯃꯦꯠꯁ ꯂꯣꯏꯔꯒ ꯌꯨꯝꯒꯨꯝꯕ ꯍꯜꯂꯛꯑꯒ ꯑꯩꯈꯣꯏ ꯏꯃꯥꯟꯅꯕ ꯀꯅꯥꯕꯒꯨꯝꯕ꯭ꯔꯥ ꯊꯦꯡꯅꯔꯤ ꯑꯁ ꯄ ꯑꯩꯈꯣꯏꯗꯤ ꯉꯝꯃꯦ ꯑꯁ ꯐꯖꯅ ꯅꯩꯕꯤꯈ꯭ꯔꯦ ꯋꯥꯔꯦ ꯍꯥꯏꯦꯟꯅꯀꯣ ꯁꯥꯟꯅꯗꯕ ꯅꯨꯄꯥ ꯑꯩꯅ
ꯌꯥꯎ ꯌꯥꯁꯤ ꯌꯥꯎꯗ ꯕꯤꯗ
ꯍꯣꯏ ꯑꯗꯨꯝ ꯋꯥꯔꯤꯗꯅ ꯑꯗꯨꯝ ꯉꯝꯈ꯭ꯔꯕ
ꯅꯪꯁꯦ ꯌꯥꯝ ꯐꯔꯝꯒꯗꯧ ꯃꯥꯜꯂꯦ
ꯇꯔꯔꯤ
ꯅꯪꯅ ꯍꯦꯜꯂꯦ ꯅꯪ ꯁꯨꯃꯥꯏꯅ ꯇꯧꯔꯝꯒꯅꯤ ꯍꯥꯏꯅ ꯑꯩ ꯈꯜꯂꯒ ꯍꯧꯖꯤꯛ ꯀꯣꯜ ꯇꯧꯕꯅꯤ
ꯍꯥꯥ
ꯅꯪꯅ ꯍꯦꯟꯅ ꯐꯥꯔꯝꯒꯅꯤ ꯍꯥꯏꯕ ꯈꯪꯉꯦꯕ